ꯉꯁꯤ ꯉꯁꯤꯅ ꯑꯔꯣꯏꯕ ꯇꯥꯔꯦꯗꯅ ꯚꯕꯥꯥꯏ ꯇꯧꯔꯅꯤꯍꯦ
ꯀꯅꯥꯅꯣ
ꯀꯣꯜ ꯁꯦꯟꯇꯔ
ꯀꯅꯥꯅ ꯀꯅꯥꯅ ꯕꯏ ꯕꯥꯏ ꯇꯧꯅꯤ
ꯑꯗꯨ ꯅꯪꯒꯤ ꯂꯣꯏꯁꯤꯟꯈ꯭ꯔꯦꯗꯅ
ꯑꯩꯗꯤ ꯍꯣꯔꯦꯟ ꯑꯃꯨꯛ ꯅꯝꯕꯔ ꯑꯇꯣꯞꯄ ꯍꯥꯞꯀꯅꯤꯅ
ꯑꯁ ꯗꯔ ꯗꯔ ꯀꯔꯑ ꯍꯥꯣ ꯍꯥꯞꯄꯣ
ꯑꯣ ꯍꯥꯏꯕꯤ ꯌꯥꯗ꯭ꯔꯣ ꯌꯥꯗꯦꯒꯣ
ꯈꯪꯗꯦꯏꯁꯨꯣ
ꯑꯩꯁꯨ ꯈꯪꯗꯦ
ꯎꯝ ꯅꯪ ꯄꯤꯀꯜꯒꯨꯝꯕ ꯁꯦꯝꯦꯃꯕ꯭ꯔꯣ
ꯎꯝ ꯄꯤꯀ
ꯄꯤꯀꯜꯒꯨꯝꯕ ꯁꯦꯝꯃꯏꯕ꯭ꯔꯣ ꯍ
ꯀꯔꯝꯕ ꯄꯤꯛ ꯑꯣꯏꯔꯣ
ꯑꯗꯨꯝ ꯑꯦꯅꯤ ꯄꯤꯀꯜ ꯑꯦꯅꯤ ꯍꯣꯝꯃꯦꯠ ꯄꯤꯀꯜ ꯁꯦꯝꯕ ꯍꯥꯏꯕ꯭ꯔꯣ
ꯎꯝ ꯎ ꯑꯩ ꯁꯦꯝꯗꯦ
ꯎꯝ
ꯑꯩ ꯁꯦꯝꯦꯟꯕ ꯃꯇꯝꯁꯨ ꯂꯩꯇꯦ
ꯑꯩ ꯑꯩꯗꯤ ꯄꯤꯀꯜ ꯁꯦꯝꯕ ꯍꯥꯏꯌꯦꯦ
ꯊꯩꯅ
ꯍꯩꯔꯥꯎꯑꯣꯔꯥ ꯀꯃꯥꯏꯅ ꯁꯦꯝꯒꯦꯔꯥ ꯁꯤꯝꯄꯜꯗ ꯍꯩꯅꯧ ꯍꯩꯅꯧ ꯍꯧꯖꯤꯛ ꯃꯆꯥ ꯆꯥꯎꯗ꯭ꯔꯤꯕꯗꯣ ꯍꯥꯏꯕꯗꯤ ꯑꯩꯅꯣꯗꯤ ꯊꯣꯛꯄ ꯍꯧꯔꯒ ꯃꯥꯒꯤ ꯁꯤꯠ ꯇꯠꯊꯣꯛꯄ ꯍꯧꯗ꯭ꯔꯤꯅ ꯐꯣꯔꯃꯦꯁꯟ ꯃꯇꯝꯗꯣ ꯀꯛꯄ ꯀꯥꯟꯗ ꯃꯁꯥꯅ ꯀꯥꯏꯕꯒꯨꯝꯅ ꯎꯠꯄꯗꯣ ꯀꯛꯄ ꯃꯥꯟꯗ꯭ꯔꯒ ꯃꯗꯨ ꯃꯇꯝꯗꯣ ꯅꯪ ꯍꯥꯏꯩꯅꯧ ꯑꯗꯨꯗ ꯍꯦꯛꯑꯒ ꯃꯆꯥ ꯃꯆꯥ ꯃꯆꯥ ꯀꯛꯑꯒ ꯎ ꯅꯣꯡꯃꯥꯁꯦ ꯑꯗꯨꯝ ꯅꯨꯡꯁꯥꯗ ꯌꯥꯏꯑꯕ ꯐꯥꯎꯕ ꯍꯥꯏꯇꯥꯔꯦ
ꯑ
ꯑꯗꯨ ꯐꯥꯎꯗꯣꯛꯑꯒ ꯈꯔ ꯀꯪꯉ ꯀꯪꯕꯁꯨ ꯅꯠꯇꯦ ꯑꯗꯨꯝ ꯈꯔ ꯃꯥꯒꯤ ꯑꯃ ꯂꯩꯗꯅ ꯌꯦꯡꯕ ꯀꯥꯟꯗ ꯏꯁꯤꯡ ꯌꯥꯎꯗ꯭ꯔꯦꯕ ꯏꯁꯤꯡ ꯌꯥꯎꯗꯕꯒꯨꯝꯅ ꯑꯃ ꯂꯩꯗꯅ ꯌꯥꯝ ꯀꯪꯍꯜꯂꯗꯤ ꯌꯥꯔꯣꯏꯀꯣ ꯑꯗꯨꯕꯨ ꯈꯔ ꯀꯪꯍꯟꯒꯅꯤ ꯑꯗꯨꯒ ꯅꯪ ꯊꯥꯎ ꯈꯔ ꯂꯩꯔꯅꯤ ꯕꯥꯖꯥꯔꯒꯤ ꯄꯤꯀꯜꯗꯣ ꯕꯖꯥꯔꯒꯤ ꯄꯤꯀꯠ ꯉꯁꯥꯏꯒꯤ ꯍꯥꯏꯕꯗꯨ ꯀꯩꯅꯣꯁꯨ ꯍꯥꯞꯄ ꯌꯥꯔꯦꯀꯣ ꯃꯣꯔꯣꯛꯁꯨ ꯍꯥꯞꯄ ꯌꯥꯔꯦ ꯃꯔꯣꯔꯣꯛꯁꯨ ꯑꯗꯨ ꯍꯥꯞꯀꯦꯔ ꯑꯗꯨꯅ ꯉꯁꯥꯏ ꯎ ꯍꯩꯅꯎꯗꯣ ꯀꯛꯂꯒ ꯇꯧꯕꯒꯨꯝꯅ ꯃꯣꯔꯣꯛꯁꯨ ꯈꯔ ꯀꯛꯑꯒ ꯁꯦꯡꯗꯣꯛꯑꯒ ꯐꯧꯗꯕ ꯑꯗꯨ ꯇꯧꯒꯅꯤ ꯅꯨꯃꯤꯠ ꯑꯃ ꯐꯥꯎꯕ ꯀꯥꯟꯗ ꯅꯪꯒꯤ ꯑꯇꯣꯞꯄ ꯊꯥꯎꯒꯨꯝꯕ ꯕꯖꯥꯔꯒꯤ ꯄꯤꯛꯀꯜ ꯑꯆꯥꯎ ꯑꯆꯕꯗꯣ ꯑꯗꯨꯒꯨꯝꯕ ꯑꯃ ꯂꯩꯔꯒ ꯉꯁꯥꯏꯒꯤ ꯍꯩꯅꯧꯁꯤꯡꯗꯣ ꯅꯪꯅ ꯍꯥꯞꯅꯤꯡꯕ ꯑꯃꯛ ꯍꯥꯞꯄ ꯌꯥꯏꯀꯣ
ꯎꯝ
ꯍꯥꯞꯄꯒ ꯃꯤꯛꯁ ꯇꯧꯔꯒ ꯊꯥꯎ ꯑꯅꯧꯕ ꯍꯥꯞꯄꯒ ꯇꯧꯗꯕ ꯑꯗꯨ ꯑꯣꯏꯔꯗꯤ ꯉꯁꯥꯏ ꯃꯣꯏ ꯕꯖꯥꯔꯒꯤ ꯄꯤꯀꯜꯗꯨꯗꯤ ꯑꯃ ꯃꯣꯏꯒꯤ ꯀꯔꯤꯁꯤꯔꯥ ꯌꯥꯝ ꯁꯦꯝꯕ ꯇꯥꯏꯞꯇ ꯃꯣꯏꯒꯤ ꯇꯦꯁ ꯑꯃ ꯂꯩꯗꯅ ꯃꯗꯨꯗꯣ ꯂꯩꯔꯤꯕ ꯑꯗꯨꯒ ꯅꯪꯅ ꯁꯦꯝꯕꯗꯣ ꯍꯥꯞꯈ꯭ꯔꯗꯤ ꯑꯗꯨꯝ ꯌꯨꯝꯒꯤ ꯃꯥꯟꯕꯅꯦ
ꯑꯣ ꯌꯥꯩꯅꯦ ꯑꯗꯨꯗꯤ
ꯑꯗꯨ ꯅꯠꯇꯕꯤ ꯅꯪ ꯃꯣꯏꯒꯤ ꯃꯣꯏꯒꯤ ꯃꯣꯏꯒꯤ ꯃꯅꯥꯗꯕꯤ ꯇꯧꯒꯦ ꯍꯥꯏꯔꯗꯤ ꯀꯩꯅꯣꯃ ꯂꯣꯀꯦꯜꯒꯤꯗ ꯇꯧꯕ ꯇꯥꯕ ꯑꯩꯈꯣꯏꯒꯤꯀꯣ ꯇꯥꯏ
ꯈꯪꯗꯦ ꯑꯗꯨꯅ ꯍꯧꯖꯤꯛ ꯇꯥꯛꯄꯤꯕꯕꯁꯤ ꯉꯥꯏꯔꯦ ꯈꯪꯕ
ꯅꯪ ꯀꯩꯅꯝꯃ ꯇꯧꯒꯦ ꯍꯥꯏꯗꯤ ꯅꯪ ꯃꯨꯂꯥ ꯆꯥꯕ꯭ꯔꯣ
ꯎꯝ ꯆꯦ
ꯑꯣꯂꯥ ꯄꯤꯀꯜꯗꯤ ꯍꯥꯎꯋꯦ ꯑꯗꯨꯁꯨ ꯉꯁꯥꯏ ꯁꯦꯝꯕꯒꯨꯝꯅ ꯃꯨꯂꯥꯗꯨ ꯀꯩꯅꯣꯃ ꯇꯧꯒꯅꯤ ꯅꯨꯡꯁꯥꯗ ꯐꯧꯔꯒ ꯈꯔ ꯑꯗꯨ ꯌꯥꯝ ꯀꯪꯅꯗꯤ ꯍꯥꯎꯗꯕꯅꯤ ꯈꯔ ꯀꯪꯍꯜꯂꯒ ꯀꯔꯤ ꯐꯥꯎꯁꯦ ꯍꯪꯒꯥꯝ ꯊꯥꯗꯣ ꯑꯣꯔꯤꯖꯤꯅꯦꯜꯗ
ꯑ ꯑꯣ
ꯑꯣꯔꯤꯖꯤꯅꯦꯜ ꯑꯗꯨ ꯍꯥꯞꯀꯅꯤ ꯑꯗꯨꯒ ꯍꯧꯖꯤꯛ ꯇꯔꯃꯔꯤꯛ ꯃꯆꯨꯗꯣ ꯈꯔ ꯀꯄꯅꯤ ꯑꯗꯨꯒ ꯍꯪꯒꯥꯝ ꯊꯥꯎꯗꯣ ꯈꯔ ꯁꯥꯍꯜꯂꯒ ꯍꯥꯞꯄꯗꯨꯅꯤꯀꯣ ꯏꯪꯍꯜꯂꯒ ꯑꯗꯨꯣ ꯍꯥꯞꯀꯅꯤ ꯑꯗꯨꯒ ꯃꯁꯂꯥ ꯍꯥꯞꯅꯤꯡꯗꯦ ꯍꯥꯞꯄꯦ ꯍꯥꯞꯅꯤꯡꯗ꯭ꯔꯒꯅ ꯀꯩꯅꯝ ꯍꯥꯞꯄꯦ ꯍꯧꯖꯤꯛ ꯀꯩ ꯍꯥꯏꯕ ꯍꯪꯒꯥ ꯃꯔꯨꯗ
ꯑ
ꯑꯗꯨ ꯑꯣꯏꯔꯗꯤ ꯕꯦꯁ ꯇꯥꯔꯦ ꯅꯨꯡꯁꯥꯗ ꯍꯞꯇꯥ ꯑꯃ ꯌꯥꯏꯔꯒ ꯑꯗꯨꯝ ꯃꯣꯜꯂꯅꯤ
ꯑꯣ ꯑꯩ ꯑꯃꯨ ꯂꯥꯛꯑꯒꯦ ꯑꯆꯥꯥꯔꯗꯤ ꯆꯥꯈ꯭ꯔꯦꯕꯀꯣ ꯄꯤꯀꯜꯗꯣ ꯑꯩꯈꯣꯏ ꯏꯆꯦꯅ ꯁꯦꯝꯃꯦꯕꯀꯣ ꯃꯣꯏꯗꯤ ꯃꯣꯏꯗꯤ ꯅꯦꯄꯥꯂꯤꯗ ꯌꯨꯝ ꯄꯥꯟꯕꯅꯦꯕꯀꯣ ꯏꯆꯦꯗꯣ ꯑꯗꯨꯗꯒꯤ ꯃꯣꯔꯦ ꯃꯁꯂꯥ ꯑꯗꯨꯒꯨꯝꯕ ꯌꯥꯝ ꯁꯦꯝꯃꯦꯕ ꯑꯗꯨꯗꯣ ꯍꯋꯥꯦ
ꯍꯣꯏꯅꯦ ꯄꯥꯂꯒꯤ ꯑꯃ ꯂꯩꯔꯤꯕꯅꯦ ꯁꯤꯡꯀꯤ ꯍꯥꯏꯅ ꯆꯥꯈ꯭ꯔꯕꯣ
ꯎꯝꯍꯝ ꯆꯗꯦ
ꯃꯣꯂꯥꯗ ꯃ ꯑꯣꯏꯅ ꯇꯧꯕꯗꯣ ꯂꯩꯕꯥꯛꯇꯣ ꯈꯣꯠꯇꯣꯛꯑꯒ ꯂꯧꯊꯣꯛꯔꯒ ꯃꯈꯥꯗ ꯆꯔꯨꯁꯤꯡꯗꯣ
ꯑꯥ
ꯆꯔꯨꯗꯣ ꯍꯥꯞꯄꯒ ꯃꯣꯂꯥꯗꯨ ꯃꯈꯩꯗꯨꯣ ꯀꯩꯅꯣ ꯇꯧ ꯇꯝ ꯇꯧꯅꯦꯕ ꯍꯥꯏꯕꯗꯤ ꯍꯥꯞꯆꯤꯟꯕ ꯍꯥꯏꯇꯥꯔꯦ ꯂꯩꯕꯥꯛ ꯃꯅꯨꯡꯗ ꯆꯔꯨꯗꯨꯅ ꯐꯔꯁ ꯀꯣꯕꯔ ꯇꯧꯔꯒ ꯃꯗꯨ ꯍꯥꯞꯄꯒ ꯂꯩꯕꯥꯛꯅ ꯑꯃꯨꯛꯀ ꯐꯨꯝꯈ꯭ꯔꯅꯤ ꯊꯥ ꯑꯃ ꯍꯥꯏꯕ꯭ꯔꯥ ꯑꯃ ꯍꯥꯏ꯭ꯔꯥꯅꯤꯒꯨꯝꯕꯥ ꯀꯃꯝꯣ ꯍꯥꯏꯅꯤ ꯃꯒꯤꯗꯣ
ꯎꯝ
ꯊꯝꯈ꯭ꯔꯕ ꯃꯇꯨꯡꯗ ꯉꯁꯥꯏꯒꯤꯗꯨ ꯁꯤꯟ ꯈꯔ ꯁꯤꯟꯕ ꯍꯧꯔꯅꯦꯕ
ꯎꯝ
ꯃꯗꯨꯗꯣ ꯂꯧꯊꯣꯛꯑꯒ ꯃꯣꯏꯗꯤ ꯗꯥꯏꯔꯦꯛꯁꯨ ꯆꯥꯏ ꯏꯟꯖꯥꯡꯗ ꯍꯥꯞꯄꯁꯨ ꯆꯥꯏ ꯄꯤꯀꯥꯒꯨꯝꯅꯁꯨꯦ ꯁꯦꯝꯃꯔꯒ ꯑꯃꯨꯛ ꯃꯆꯥ ꯃꯆꯥ ꯀꯥꯂꯒ ꯑꯃꯨꯛꯁꯨ ꯆꯥꯏꯑꯕ ꯌꯥꯝ ꯁꯤꯜꯂꯒ
ꯈꯪꯗꯦꯅꯦ ꯆꯥꯕ ꯐꯪꯗ꯭ꯔꯤ
ꯍꯥꯎꯕꯅꯦ ꯃꯣꯏꯒꯤꯗꯨꯗꯣ
ꯑꯣ
ꯁꯤꯡꯀꯤ ꯍꯥꯏꯕꯅꯦ ꯑꯩꯈꯣꯏꯅ ꯀꯩꯅꯣꯃ ꯇꯧꯕꯒꯨꯝꯅ ꯁꯣꯏꯕꯨꯝ ꯃꯣꯏ ꯁꯦꯝꯕ ꯇꯥꯏꯞꯇ
ꯑꯗꯨ ꯎꯝ ꯆꯥꯗꯕꯅꯤꯅ ꯈꯪꯗ꯭ꯔꯦ ꯅꯪꯗꯤ ꯆꯥꯈ꯭ꯔꯦ
ꯆꯥꯈ꯭ꯔꯦ ꯑꯩꯈꯣꯏꯗꯤ ꯆꯥꯈ꯭ꯔꯦ
ꯆꯥꯈ꯭ꯔꯦ
ꯆꯥꯈ꯭ꯔꯦ ꯑꯩꯈꯣꯏ ꯌꯨꯝꯗ ꯀꯩꯅꯣꯃ ꯅꯪ ꯆꯦꯡꯒꯨꯝ ꯆꯥꯕ꯭ꯔꯣ
ꯆꯦꯡꯒꯨꯝ ꯆꯥꯏꯌꯦ
ꯆꯒꯨꯝ ꯆꯦꯡꯒꯨꯝ ꯑꯗꯨꯝ ꯕꯖꯥꯔꯒꯤꯗꯣ ꯍꯥꯎꯕ꯭ꯔꯥ ꯅꯪꯒꯤꯗꯃꯛꯇ
ꯎꯝ ꯑꯩ ꯕꯖꯥꯔꯒꯤꯗꯣ ꯑꯃꯨꯔꯛꯇꯤ ꯆꯥꯈ꯭ꯔꯕ ꯃꯥꯜꯂꯦ
ꯑꯩꯈꯣꯏꯗꯤ ꯌꯥꯝ ꯆꯥꯈ꯭ꯔꯦ ꯌꯨꯝꯗ ꯑꯗꯨꯝ ꯁꯦꯝꯃ ꯂꯩꯕꯅꯤꯅ
ꯑꯣ ꯐꯩꯌꯦꯅꯦ ꯑꯗꯨꯗꯤ
ꯑꯩꯈꯣꯏ ꯏꯌꯥꯝꯕꯁꯨ ꯆꯤꯡꯒꯨꯝ ꯍꯧꯖꯤꯛ ꯁꯤ ꯇꯥꯛꯀꯦ ꯍꯥꯏꯕꯗ ꯖꯄꯥꯟ ꯑꯩꯈꯣꯏꯒꯤ
ꯑ
ꯑꯃ ꯎꯗ ꯄꯥꯟꯕꯗꯣ
ꯑꯥ ꯑꯥ
ꯃꯗꯨꯗꯣ ꯀꯟꯅ ꯇꯧꯔ ꯂꯩꯦ ꯑꯩꯈꯣꯏ ꯑꯌꯥꯝꯕꯗ
ꯑꯁ ꯐꯩꯌꯦꯅꯦ ꯑꯗꯨꯗꯤ
ꯎꯝ ꯑꯗꯨꯒ ꯏꯃꯥꯅ ꯆꯔꯨꯗ ꯊꯥꯕ ꯆꯦꯡꯒꯨꯝꯗꯣ ꯄꯦꯀꯦꯠ ꯄꯦꯀꯦꯠ ꯁꯥꯔꯒ ꯇꯧꯕꯗꯣ ꯑꯗꯨꯗ ꯇꯧꯕꯅꯦ ꯏꯃꯥꯗꯤ ꯐꯥꯝ ꯇꯧꯕ ꯑꯦꯒ꯭ꯔꯤꯀꯜꯆꯔ ꯑꯦꯒ꯭ꯔꯤꯀꯜꯆꯔꯒꯤ ꯃꯇꯥꯡꯗꯗꯤ ꯌꯥꯝ ꯍꯩꯕꯅꯤ ꯏꯃ
ꯎꯝ ꯐꯩꯌꯦ ꯌꯥꯝꯅ ꯑꯗꯨꯝ ꯇꯨꯃꯤꯟꯅ ꯂꯩꯕ ꯁꯨꯔꯨꯛꯇꯤ ꯑꯗꯨꯝ ꯑꯗꯨꯃꯥꯏꯅ ꯇꯧꯔ ꯂꯩꯕꯗꯣ
ꯎꯝ ꯑꯩꯈꯣꯏꯗꯤ ꯑꯩꯈꯣꯏꯒꯤ ꯏꯃꯨꯡꯗꯤ ꯏꯃꯥꯅ ꯊꯕꯛ ꯇꯧꯔꯤꯗ ꯏꯄꯥꯗꯤ ꯑꯗꯨꯝ ꯃꯇꯦꯡ ꯄꯥꯡꯉꯒ ꯂꯩꯕꯅꯤꯗ
ꯎꯝ
ꯊꯕꯛ ꯇꯧꯋꯤꯕꯨꯗꯤ ꯕꯤꯖꯤꯅꯦꯁꯀꯨꯝꯕ ꯇꯧꯕꯗ ꯏ ꯃꯥꯥꯅ ꯍꯦꯟꯗꯜ ꯇꯧꯋꯦꯕ
ꯎꯝ
ꯏꯄꯥꯁꯨ ꯕꯤꯖꯤꯅꯦꯁꯃꯦꯟ ꯑꯣꯏꯔꯝꯕꯅꯤ ꯑꯗꯨꯕꯨ ꯁꯤꯈꯤꯕꯗꯒꯤ ꯃꯥ ꯄꯣꯊꯥꯈ꯭ꯔꯦ ꯁꯤꯈꯤꯕ ꯍꯥꯏꯕꯗꯤ ꯕꯤꯖꯤꯅꯦꯁ ꯇꯨ ꯇꯠ
ꯑꯣ
ꯑꯗꯨꯗꯒꯤ ꯂꯣꯏꯅ ꯃꯥꯡꯈꯤꯕꯅꯤꯅꯦ
ꯑꯗꯣ ꯑꯃꯨꯛ ꯃꯥꯡꯈꯤ ꯈꯤꯕꯗꯣ ꯑꯃꯨꯛ ꯅꯧꯅ ꯍꯧꯔꯦꯅ ꯌꯥꯔꯤꯅꯦ ꯑꯗ ꯃꯥꯡꯉ ꯁꯄ ꯑꯃꯨꯛ ꯅꯧꯅ ꯍꯧꯔꯒ ꯌꯥꯝ ꯆꯥꯎꯈꯠꯄ ꯑꯣꯏꯌꯨꯅ
ꯎꯝ ꯑꯩꯈꯣꯏ ꯏ ꯃꯥꯥꯁꯦ ꯂꯥꯏꯔꯤꯛꯄꯨꯗꯤ ꯌꯥꯝ ꯇꯝꯍꯧꯗ꯭ꯔꯦ ꯍꯥꯏꯕꯗꯤ ꯃꯥꯁꯦ ꯃꯦꯇ꯭ꯔꯤꯛ ꯐꯥꯎꯗꯤ ꯀꯥꯏꯕꯀꯣ
ꯎꯁ ꯑꯗꯨ ꯐꯝꯍꯟꯈ꯭ꯔꯦ
ꯎ ꯑꯗꯨꯕꯨ ꯃꯣꯏ ꯃꯇꯝꯗꯁꯨ ꯃꯣꯏ ꯃꯇꯝꯗꯗꯤ ꯒ꯭ꯔꯦꯖꯨꯋꯦꯁꯟ ꯄꯥꯁ ꯇꯧꯔꯗꯤ ꯑꯣꯖꯥ ꯑꯣꯖꯥ ꯑꯣꯖꯥ ꯀꯧꯗꯨꯅꯤ ꯑꯗꯨ ꯃꯇꯝꯗ ꯃꯣꯏꯁꯨꯦ ꯑꯣꯖꯥ ꯀꯧꯕꯒꯤ ꯂꯦꯚꯦꯜꯗꯤ ꯌꯥꯎꯗ꯭ꯔꯦꯕ
ꯑꯗꯨ ꯐꯩꯌꯦ ꯇꯦꯟ ꯐꯥꯎ ꯀꯩꯅꯣ ꯇꯝꯃꯝꯃꯗꯤ ꯌꯥꯔꯦ ꯑꯩꯈꯣꯏ ꯃꯥꯗꯤ ꯀꯥꯔꯛꯇꯕ ꯃꯥꯜꯂꯦ ꯃꯥꯗꯤꯀꯣ ꯌꯥꯝꯅ ꯎꯝ ꯑꯩꯗꯤ ꯏꯄꯨ ꯑꯩꯈꯣꯏꯅ ꯌꯥꯝ ꯅꯨꯡꯁꯤꯕꯒꯤꯀꯣ ꯁ꯭ꯀꯨꯜ ꯇꯝꯍꯟꯗꯕ ꯀꯩꯒꯤꯅꯣ ꯍꯥꯏꯔꯣ ꯁ꯭ꯀꯨꯜ ꯆꯠꯄꯗ ꯃꯤꯅ ꯐꯨꯕꯤꯒꯅꯤ ꯍꯥꯏꯕꯅꯤ ꯈꯪꯕ꯭ꯔꯥ ꯍꯧꯒꯠꯂꯦ
ꯇꯧꯔꯤꯅꯤ ꯑꯩꯈꯣꯏ ꯏꯃꯥꯗꯤ ꯏꯁꯇꯦꯠ ꯑꯦꯋꯥꯔꯗ ꯈꯔꯗꯤ ꯐꯪꯈ꯭ꯔꯕꯅꯦ ꯀꯔꯤꯒꯤꯗ ꯀꯔꯤꯒꯤꯗ ꯐꯪꯗꯧ ꯃꯥꯟꯒꯦ ꯑꯩꯈꯣꯏ ꯑꯩꯒꯤ ꯏꯃꯥ ꯏꯃꯥꯗꯣ
ꯑꯥꯎ
ꯃꯥ ꯏꯁꯇꯦꯠ ꯂꯦꯚꯦꯜ ꯑꯦꯋꯥꯔꯗꯇꯤ ꯈꯔ ꯐꯪꯈ꯭ꯔꯦꯕ ꯐꯪꯈ꯭ꯔꯦ ꯈꯔ ꯅꯠꯇꯦꯃ
ꯑꯣ ꯀꯔꯝꯕꯅꯣ ꯍꯥꯏꯁꯦ
ꯁꯉꯥꯏ ꯁꯉꯥꯏ ꯐꯦꯁꯇꯤꯚꯦꯜꯗꯁꯨ ꯑꯥ ꯃꯥ ꯑꯅꯤꯔꯛꯄꯪꯒ꯭ꯔꯦ ꯏꯁꯇꯦꯠꯒꯤ ꯁꯉꯥꯏꯗ ꯑꯃꯔꯛ ꯑꯗꯨꯒ ꯍꯣꯔꯇꯤꯀꯜꯆꯔꯒꯤ ꯗꯤꯄꯥꯔꯠꯃꯦꯟꯗ ꯑꯃꯔꯛ ꯁꯉꯥꯏꯗꯅ ꯕꯦꯁ ꯁꯦꯂꯔ ꯑꯦꯋꯥꯔꯠ ꯐꯪꯕ ꯃꯥꯒꯤ ꯃꯥꯒꯤ ꯄꯣꯠ ꯆꯩꯗꯨꯅ ꯈ꯭ꯋꯥꯏꯗꯒꯤ ꯁꯤꯠꯄ ꯍꯥꯏꯇꯥꯔꯦ
ꯑꯣ
ꯑꯗꯨꯒ ꯍꯣꯔꯇꯤꯀꯜꯆꯔ ꯃꯈꯥꯗꯅ ꯏꯁꯇꯦꯠ ꯒꯚꯔꯃꯦꯟꯅ ꯄꯤꯕ ꯍꯧꯖꯤꯛ ꯑꯥ ꯕꯦꯁ ꯀꯔꯤꯕ ꯃꯥꯏꯗꯣ ꯀꯔꯤꯕ ꯕꯦꯁ ꯀꯔꯤꯔꯤꯕ ꯀꯥꯈ꯭ꯔꯦꯅꯦ ꯐ꯭ꯂꯣꯔꯤꯀꯜꯆ ꯈꯥꯗꯗꯒꯤ ꯐꯪꯕꯅꯤ ꯂꯩꯒꯤꯗ ꯕꯁ ꯐꯥꯔꯃꯔ ꯑꯦꯋꯥꯔꯗ ꯐꯥꯔ ꯐꯥꯔꯃꯔꯗꯤ ꯍꯥꯏꯕꯅꯤ ꯋꯨꯃꯦꯟꯁꯀꯤ ꯀꯦꯇꯦꯒꯣꯔꯤꯗ
ꯑꯣ
ꯐꯥꯔꯃꯗꯣ ꯂꯥꯔꯖ ꯏꯁꯀꯦꯜꯗ ꯇꯧꯕꯅꯤꯅꯀꯣ
ꯎꯝ
ꯑꯗꯨꯝ ꯃꯅꯤꯄꯨꯔꯒꯤ ꯑꯃ ꯐꯪꯉꯦ ꯃ ꯃꯇꯝꯗ ꯑꯩꯁꯨ ꯒ꯭ꯔꯦꯖꯨꯋꯦꯁꯟ ꯀꯥꯔꯤꯕꯅꯤꯅ ꯌꯥꯝ ꯈꯪꯗꯕ ꯍꯥꯏꯇꯥꯔꯦ ꯍꯧꯖꯤꯛ ꯈꯟꯕ ꯀꯥꯟꯗꯗꯤ ꯇꯨ ꯊꯥꯎꯖꯟ ꯁꯚꯦꯟꯇꯤꯟꯗ ꯃꯃꯥꯅ ꯐꯪꯕꯗꯣ
ꯎꯝ ꯀꯏꯗꯔꯤꯅꯤ
ꯈꯟꯕꯗꯗꯤ ꯅꯍꯥꯟ ꯐꯪꯕ ꯃꯇꯝꯗ ꯑꯩ ꯁꯦ ꯍꯧꯖꯤꯛ ꯑꯩꯅ ꯑꯩ ꯍꯧꯖꯤꯛ ꯑꯩꯅ ꯈꯪꯕ ꯄꯣꯠꯁꯤꯡꯁꯦ ꯅꯍꯥꯟ ꯈꯪꯉꯝꯃꯗꯤ ꯄꯩꯁꯥ ꯌꯥꯝ ꯇꯥꯟꯕ ꯌꯥꯔꯝꯃꯦꯀꯣꯅ ꯈꯟꯕꯅꯤꯅꯦ ꯏꯁꯇꯦꯠ ꯑꯦꯋꯥꯔꯗ ꯐꯪꯕꯁꯦ ꯐꯥꯒꯤ ꯅꯠꯇꯦꯕ ꯍꯧꯖꯤꯛ ꯒꯚꯔꯃꯦꯟ ꯒꯚꯔꯃꯦꯟꯅ ꯄꯩꯁꯥ ꯐ꯭ꯔꯤꯗ ꯄꯤꯕ ꯑꯩꯈꯣꯏ ꯕꯤꯖꯤꯅꯦꯁ ꯑꯩꯈꯣꯏ ꯅꯨꯄꯤꯁꯨ ꯑꯣꯏꯕꯅꯤꯅ ꯄꯁ ꯌꯥꯝ ꯐꯪꯕ ꯌꯥꯕ ꯌꯥꯝ
ꯑ
ꯍꯧꯖꯤꯛꯇꯤ ꯆꯍꯤ ꯇꯔꯥ ꯐꯥꯒꯦ ꯂꯩꯔꯕꯅꯤꯅ ꯇꯧꯔꯁꯨ ꯍꯧꯖꯤꯛꯇꯤ ꯈꯔ ꯋꯥꯔꯅꯤ
ꯑꯗꯨꯄꯗꯤ ꯑꯣꯏꯅꯤ ꯎꯝ
ꯊꯕꯛ ꯆꯤꯟꯕ ꯍꯧꯔꯦ ꯀꯣ ꯀ꯭ꯔꯤ ꯇꯧꯔꯤꯕ꯭ꯔꯣ ꯍꯥꯏꯔꯛꯑꯣ
ꯑꯦ ꯑ ꯀꯈꯤꯗ
ꯑꯆꯥꯥ
ꯑꯗꯨꯇꯒꯤꯅꯦ ꯎꯝ ꯎꯝ ꯈꯔꯛꯄꯨꯗꯤ ꯑꯗꯨꯝ ꯌꯥꯏꯗ ꯀꯩꯁꯨ ꯀꯥꯏꯗꯦꯗ ꯌꯥꯝ ꯇꯥꯕ꯭ꯔꯣ
ꯑꯥ ꯑꯗꯨꯗ ꯅꯪ ꯅꯪ ꯅꯠꯇ꯭ꯔꯣ ꯉꯥꯅꯨ ꯆꯥꯗꯦꯕꯗꯣ ꯑꯁ꯭ꯂꯔꯤ ꯅꯦꯛꯁ ꯇꯥꯏꯝ ꯉꯥꯅꯨ ꯆꯥꯔꯗꯤ ꯑꯩ ꯏꯇꯣꯝꯇ ꯆꯥꯕ ꯇꯥꯔꯕ
ꯑꯗꯨ ꯀꯩꯅꯣꯗꯤ ꯆꯥꯏꯌꯦ ꯎꯝ ꯀꯂꯦꯖꯒ ꯀꯗꯤ ꯆꯑ
ꯑꯁ ꯅꯪ ꯅꯪꯗꯣ ꯍꯥꯏꯔꯒ ꯋꯥꯔꯤ ꯃꯥꯜꯂꯏꯅꯦ ꯅꯍꯥꯟ
ꯑꯩꯈꯣꯏ ꯈꯨꯟꯗ ꯃꯤꯁꯇ꯭ꯔꯤ ꯑꯃ ꯂꯥꯛꯑꯒ ꯃꯤꯁꯇ꯭ꯔꯤ ꯇꯧ ꯇꯧꯔꯒ ꯍꯟꯗ꯭ꯔꯕ ꯍꯥꯏꯇꯥꯔꯦ ꯑꯗꯣ ꯃꯥꯁꯦ ꯍꯟ꯭ꯔ ꯃꯣꯏꯗꯤ ꯑꯗꯨꯝ ꯃꯌꯥꯡꯁꯤꯡꯗꯤ ꯍꯤꯟꯗꯨꯅꯤꯅ
ꯎꯝ
ꯃꯣꯏꯁꯦ ꯆꯥꯗꯕ ꯃꯣꯏꯒꯤ ꯆꯥꯛ ꯆꯥꯗꯕ ꯁꯟꯖꯥ ꯑꯃꯁꯨ ꯂꯩꯌꯦꯕ ꯑꯗꯣ ꯀꯔꯝ ꯇꯧꯔ ꯍꯥꯏꯔꯦ ꯑꯗꯨꯝ ꯃꯥꯁꯦ ꯃꯤꯁꯇ꯭ꯔꯤ ꯇꯧꯔꯒ ꯃꯤ ꯑꯃ ꯃꯈꯥꯏꯩꯅ ꯈꯪꯅꯕꯅꯤ ꯃꯤꯅꯁꯨ ꯄꯥꯝꯅꯕ ꯍꯥꯏꯇꯥꯥꯔꯦ ꯃꯥꯁꯦ ꯊꯕꯛꯇꯤ ꯐꯖꯅ ꯇꯧꯕꯅꯦꯕ
ꯑꯣ
ꯐꯖꯅ ꯇꯧꯔ ꯂꯩꯔꯒ ꯃꯥꯁꯦ
ꯍ
ꯆꯥꯕꯅꯤꯅ ꯑꯗꯨꯝ ꯁꯟꯖꯥ ꯈꯨꯗꯤꯡ ꯃꯥꯁꯨ ꯀꯨꯝꯍꯩꯒꯨꯝꯕꯗ ꯌꯥꯎꯔꯒ ꯂꯥꯛꯑꯒ ꯑꯗꯨꯝ ꯌꯦꯡꯉꯒ ꯂꯩꯕꯅꯦꯕ ꯑꯗꯨ ꯃꯤꯅꯦ ꯁꯆꯥ ꯆꯒꯔ ꯆꯥ ꯑꯣꯏ ꯆꯥꯔꯦ ꯆꯥꯔꯣꯏꯔꯒ ꯃꯥꯅ ꯆꯍꯤ ꯀꯌꯥꯅ ꯂꯩꯕꯗ ꯆꯍꯤ ꯀꯨꯟꯊ꯭ꯔꯥ ꯑꯃ ꯂꯩꯔꯒ ꯐꯅꯨꯕ ꯃꯇꯝꯗ ꯃꯥꯁꯦ ꯁꯟꯁꯥꯗꯤ ꯆꯥꯗꯦ ꯁꯟꯁꯥ ꯃꯍꯤ ꯆꯥꯕ ꯍꯧꯔꯛꯏꯁꯤꯅꯤꯅꯦ
ꯑꯗꯨꯗ ꯃꯅꯦ ꯃꯅꯪ
ꯇ ꯁꯥꯗꯤ ꯆꯥꯅꯤꯡꯗꯕ ꯑꯗꯨꯒꯤꯅꯤꯅ
ꯃꯥꯒꯤ ꯃꯤꯡꯁꯨ ꯌꯥꯝ ꯅꯣꯛꯅꯤꯡꯕꯅꯦ
ꯍꯣꯏ
ꯑꯗꯣ ꯈꯪꯉ ꯃꯤ ꯃꯤꯅ ꯍꯥꯏꯅꯕꯗ ꯁꯟꯖꯥ ꯆꯥꯒꯦꯔꯥꯔꯒ ꯑꯁ ꯑꯩ ꯃꯇꯣꯡꯗꯤ ꯆꯥꯗ꯭ꯔꯦ ꯃꯍꯤꯗꯤ
ꯃꯥꯏꯅꯤꯡ ꯀ ꯃꯅꯤꯡꯈꯩ ꯇꯧꯋꯦꯕ ꯑꯗꯣ ꯁꯤ ꯂꯣꯏꯔꯁꯤ ꯂꯣꯏꯔꯁꯦ ꯑꯩꯒꯤꯁꯨ ꯃꯩꯇ꯭ꯔ
ꯅꯪꯁꯤꯀꯣ ꯍꯣꯏ ꯍꯣꯏ ꯍꯣꯏ ꯌꯥꯏ ꯌꯥꯏ ꯆꯃꯒꯦ ꯆꯃꯒꯦꯇꯇꯀꯣ
ꯅꯣꯏ ꯎꯝ ꯑꯛꯇ ꯉꯣ
ꯉꯥꯏꯒꯦ ꯉꯥꯏꯒꯦ ꯑꯗꯨ ꯑꯣꯏꯔꯗꯤ ꯅꯪꯁꯨ ꯅꯨꯡꯉꯥꯏꯅ ꯂꯩꯔꯝꯃꯣ